ꯑ ꯅꯨꯡꯉꯥꯏꯔꯤꯕ ꯅꯠꯇ꯭ꯔꯣ
ꯑꯧ ꯅꯨꯡꯉꯥꯏꯔꯤꯌꯦ
ꯑ ꯀꯩ ꯏꯟꯖꯥꯡ ꯆꯥꯔꯒꯦ
ꯎꯝ ꯑꯩꯈꯣꯏꯗꯨ ꯑꯣꯛꯁꯥ ꯆꯥꯏ
ꯑꯣ ꯌꯥꯝ ꯍꯥꯎꯋꯤꯅ ꯅꯣꯏꯗꯤ
ꯍꯣꯏ ꯅꯣꯏ ꯆꯥꯈ꯭ꯔꯦ
ꯆꯥꯈ꯭ꯔꯦ
ꯕꯣꯜ ꯌꯦꯡꯗ꯭ꯔꯣ
ꯌꯦꯡꯉꯦ ꯌꯦꯡꯕ ꯅꯨꯡꯉꯥꯏꯇꯦꯗ ꯉꯥꯁꯤꯗꯤ
ꯉꯥꯁꯤꯔꯣ
ꯑꯧ ꯉꯥꯁꯤ
ꯑꯧ ꯉꯁꯤ ꯅꯨꯡꯉꯥꯏꯌꯦꯅ
ꯅꯪ ꯌꯦꯡꯕ꯭ꯔꯣ
ꯑ ꯌꯦꯡꯉꯦ
ꯀꯩꯗ ꯀꯅꯥꯗ ꯁꯥꯄꯣꯔꯠ ꯇꯧꯕꯔ
ꯑꯥꯔꯖꯦꯟꯇꯤꯅꯥ ꯉꯣꯟꯗ
ꯑꯩꯁ ꯉꯝꯕ ꯃꯤꯈꯣꯏꯗ ꯇꯧꯕ
ꯑꯦꯍꯦ ꯑꯩꯗꯤ ꯅꯍꯥꯟꯗꯒꯤ ꯇꯧꯋꯦ
ꯑ ꯄꯣꯔꯇꯨꯒꯜꯗꯤ ꯉꯝꯗꯧ ꯃꯥꯟꯗ꯭ꯔꯦꯕꯣ ꯉꯥꯁꯤꯁꯨ ꯄꯣꯔꯦ ꯑꯧ ꯇꯧꯕꯅꯦ ꯑꯗꯨ ꯑꯣꯏꯔꯁꯨ ꯑꯁ ꯌꯥꯗꯦꯅꯦ
ꯉꯝꯃꯥꯔꯣꯏꯗ ꯃꯥꯗꯤ ꯕꯣꯜꯁꯨ ꯄꯥꯏꯕ ꯐꯥꯪꯗꯦ
ꯈꯪꯗꯦ ꯍꯟꯗꯛꯀ ꯔꯣꯅꯥꯜꯗꯣꯁꯦ ꯏꯃꯥꯟ ꯃꯥꯟꯅꯗꯦ
ꯍꯥꯥ
ꯍꯟꯗꯛꯀꯤ ꯔꯣꯅꯥꯜꯗꯣꯁꯦ ꯌꯥꯗ꯭ꯔꯦꯕ
ꯄ꯭ꯔꯣꯇꯨꯒꯜꯒꯤꯁꯦ ꯁꯥꯟꯅꯕ ꯍꯩꯇꯕꯩꯔ ꯈꯪꯗ꯭ꯔꯦ
ꯎꯝ ꯃꯥꯗꯣ ꯄꯥꯁꯁꯨ ꯐꯪꯗꯦ
ꯎꯝ ꯈꯪꯗꯦ ꯃꯥ ꯇꯤꯝꯃꯦꯠꯅ ꯄꯤꯗꯕ꯭ꯔꯥ ꯃꯥꯗꯤ ꯆꯥꯟꯁ ꯆꯥꯟꯖꯇꯤ ꯐꯪꯉꯦ ꯑꯗꯨ ꯀꯥꯎꯕꯗ ꯆꯪꯗꯕꯩꯅꯦꯕ ꯑꯗꯨꯝ ꯐꯪꯉꯦꯗ ꯐ꯭ꯔꯤꯗ ꯉꯥꯛꯇꯅꯦ ꯃꯥ ꯆꯥꯟꯁ ꯐꯪꯉꯤꯗꯣ ꯑꯗꯨ ꯑꯣꯏꯔꯁꯨ ꯆꯪꯕ ꯉꯝꯗꯦ ꯀꯗꯥꯏꯗꯒꯤ
ꯑꯗꯨ ꯀꯃꯥꯏꯅ ꯁꯥꯄꯣꯔꯠ ꯇꯧꯕ꯭ꯔꯣ ꯅꯪ
ꯑꯁ ꯈꯪꯗ꯭ꯔꯦꯅꯦ ꯅꯍꯥꯟꯋꯥꯏꯒꯤ ꯔꯣꯅꯥꯜꯗꯣꯗꯣ ꯌꯥꯝ ꯐꯩꯅ ꯍꯧꯖꯤꯛꯀꯥꯟꯒꯤꯗꯤ ꯌꯥꯗ꯭ꯔꯦ ꯏꯍꯣꯡ ꯍꯣꯡꯈ꯭ꯔꯦꯕ
ꯍꯣꯏ ꯃꯥꯗꯣ ꯂꯤꯕꯒꯤ ꯃꯥꯜꯂꯦ
ꯗꯣ ꯄꯦ ꯆꯥ ꯂꯤꯕꯩ ꯑꯣꯏꯔꯝꯅꯤ
ꯃꯦꯁꯤꯒ ꯃꯕꯥꯅꯤꯗꯣ ꯀꯅꯥꯅ ꯑꯥꯍꯟꯔꯣ
ꯑꯥ ꯔꯣꯅꯥꯜꯗꯣꯅ ꯑꯍꯟ ꯑꯣꯏꯔꯝꯅꯤ ꯃꯥꯗꯤ ꯐꯣꯔꯇꯤ ꯋꯥꯟ ꯁꯨꯏꯅ ꯈꯪꯗꯦ ꯃꯥ ꯃꯣꯏ ꯑꯅꯤ ꯆꯞ ꯃꯥꯟꯅꯕ꯭ꯔ
ꯃꯤ ꯈꯔꯅ ꯍꯥꯏꯔꯗꯤ ꯃꯁꯤꯁꯤꯗꯤ ꯊꯥꯔꯇꯤ ꯅꯥꯏꯟ ꯈꯛꯛꯇꯅꯤ ꯍꯥꯏꯅꯤ
ꯑꯣ ꯑꯗꯨꯗꯤ ꯑꯗꯨꯒꯤ ꯑꯣꯏꯔꯝꯅꯤ
ꯎꯝ ꯔꯣꯅꯥꯜꯗꯣꯗꯤ ꯍꯟꯗꯛ ꯆꯍꯤꯁꯤꯅ ꯂꯥꯁꯅꯦꯕ ꯅꯥꯕ ꯌꯥꯔ
ꯔꯣꯅꯥꯜꯗꯣꯗꯨꯒꯣ ꯁꯨꯄꯛ ꯄꯛꯇꯕ
ꯑꯥ ꯁꯤ
ꯁꯥꯎꯅꯤꯡꯂꯝꯕꯅꯤꯅ
ꯀꯥꯏꯗꯤꯗ ꯅꯪ ꯉꯁꯤ ꯂꯩꯁꯪꯖꯔꯕ꯭ꯔꯥ
ꯍꯥꯥ
ꯂꯤꯁꯤꯡ ꯇꯥꯕꯗ ꯆꯔꯆ ꯆꯔꯆ
ꯀꯥꯗꯦ ꯑꯩꯈꯣꯏꯗꯤ ꯇꯥꯏꯃꯤꯡꯗꯣ ꯑꯥꯔꯖꯦꯟꯇꯤꯅꯥ ꯑꯩꯈꯣꯏ ꯄꯨ ꯊꯣꯛꯄ ꯀꯥꯟꯗ ꯑꯗꯨ ꯇꯥꯏꯃꯤꯡꯗ ꯀꯥꯏꯑꯦꯕ ꯑꯩꯈꯣꯏꯗꯣ
ꯅꯣꯏ ꯀꯥꯗ꯭ꯔꯦ
ꯎꯝ ꯑꯩꯈꯣꯏ ꯏꯃꯨꯡꯈꯣꯏꯗꯤ ꯀꯥꯏ ꯑꯗꯣ ꯑꯩꯒ
ꯑꯣꯝ
ꯑꯩꯒ ꯏꯃꯥꯅ ꯌꯦꯡꯒ ꯂꯩꯕ
ꯆꯁꯅ ꯃꯥꯁꯨ ꯕꫭꯜ
ꯑꯩ ꯍꯦꯟꯅ ꯏꯃꯥꯅꯕꯣꯜ ꯄꯥꯝꯃꯤ
ꯎꯝ
ꯍ
ꯄꯥꯡꯒꯗꯕꯅꯤ ꯌꯦꯡꯕ ꯅꯨꯡꯉꯥꯏꯗ ꯎꯝ
ꯍꯣꯏ ꯍꯌꯦꯡꯁꯨ ꯅꯨꯡꯉꯥꯏꯒꯗꯧ ꯃꯥꯜꯂꯦ
ꯍꯌꯦꯡꯁꯨ ꯍꯌꯦꯡꯗꯣ ꯍꯌꯦꯡ ꯕ꯭ꯔꯥꯖꯤꯜ ꯌꯥꯎꯗꯨꯗꯤ
ꯎꯝ ꯕ꯭ꯔꯥꯖꯤꯜꯒ ꯀꯅꯥꯔꯥ
ꯕ꯭ꯔꯥꯖꯤꯦꯜꯒ ꯈꯪꯗ‌ꯦꯀ‌ꯣ ꯌ‌ꯦꯡꯒ‌ꯦ ꯅꯪ ꯀꯩ ꯀꯩ ꯑꯦꯞꯁꯤꯇ ꯌꯦꯡꯒꯦ ꯑꯦꯞꯇ ꯌꯦꯡꯕ꯭ꯔꯣ ꯅꯠꯇ꯭ꯔꯒꯅ ꯒꯨꯒ ꯀꯣꯟꯗ꯭ꯔꯣ
ꯑ ꯇꯤꯚꯤꯗ ꯌꯦꯡꯉꯦ ꯑꯩ ꯇꯔꯥꯁ ꯀꯥꯏꯗ
ꯑꯗꯨꯗꯤ ꯐꯖꯔꯑꯅꯤꯅ ꯑꯩꯈꯣꯏꯗꯤ ꯐꯣꯟꯗ ꯌꯦꯡꯅꯤꯡꯕ ꯅꯦꯠ ꯌꯥꯝ ꯆꯥꯏꯕ
ꯎꯝ ꯍꯣꯏ ꯐꯣꯟꯗ ꯌꯦꯡꯕ ꯀꯩꯁꯨ ꯂꯩꯌꯦ ꯑꯗꯣ ꯐꯣꯟꯗ ꯌꯦꯡꯕꯗꯤ ꯄꯦꯟꯒꯦꯅ
ꯎꯝ
ꯃꯤ ꯄꯨꯜꯂꯞꯅ ꯌꯦꯡꯕꯅ ꯅꯨꯡꯉꯥꯏꯌꯦ
ꯍꯌꯦꯡ ꯂꯩꯔꯦ ꯕ꯭ꯔꯥꯖꯤꯜ
꯭ꯔꯥꯖꯤꯜ ꯀ ꯀꯅꯥꯔꯥ
ꯕ꯭ꯔꯥꯖꯤꯜ ꯖꯄꯥꯟ ꯐꯖꯔꯕꯅꯤ
ꯑꯣ ꯖꯄꯥꯟꯒꯁꯨ ꯍꯥꯏꯌꯦꯀꯣ
ꯎꯝ ꯇꯦꯟ ꯊꯥꯔꯇꯤ ꯄꯤ ꯑꯦꯝꯗ ꯂꯒꯦ
ꯑꯣ ꯄꯣꯗꯨ ꯋꯥꯄ ꯁꯤꯔꯗꯤ ꯅꯪ ꯀꯅꯥ ꯇꯧꯕꯅꯤ
ꯅꯪꯗ ꯅꯪ ꯁꯞꯄꯣꯔꯠ ꯇꯧꯗ ꯑꯩꯅ ꯇꯧ ꯑꯩꯁꯨ ꯇꯧꯔꯗꯤ ꯂꯣꯏꯔꯦꯅꯤ
ꯍꯣꯏ ꯑꯥꯔꯖꯦꯟꯇꯤꯅꯥꯅ ꯐꯥꯏꯅꯦꯜꯗꯤ ꯀꯥꯔꯅꯤ ꯑꯗꯨꯝ
ꯎꯝ ꯇꯥꯈ꯭ꯔꯅꯤ ꯑꯩ ꯈꯪꯅꯤ
ꯀꯗ ꯅꯗꯣꯗ ꯑꯗ
ꯑꯩ ꯑꯗꯨꯝ ꯄꯣꯟ ꯉꯥꯎꯕꯦ ꯃꯁꯤ ꯄꯦꯟꯅ ꯌꯥꯝꯈ꯭ꯔꯦ ꯐꯥꯔꯁ ꯠꯇꯗꯤ ꯔꯣꯅꯥꯜꯗꯣ ꯐꯦꯦꯕ ꯑꯗꯣ ꯍꯧꯖꯤꯛꯇꯤ ꯉꯝꯗ꯭ꯔꯦꯅ ꯃꯣꯏꯗꯨ
ꯎꯝ ꯍꯟꯗꯛ ꯃꯔꯛꯁꯦ ꯌꯥꯗ꯭ꯔꯦꯅꯦ ꯑꯗꯨꯒꯤ ꯐꯦꯟꯁꯇꯣ ꯈꯔ ꯌꯥꯗꯅꯕ
ꯃꯁꯤꯁꯨ ꯍꯍꯟ ꯑꯍꯟꯖꯝ ꯑꯣꯏꯦꯦ ꯃꯁ
ꯍꯣꯏ ꯑꯗꯨꯁꯨ ꯃꯥꯗꯤ ꯕꯣꯜ ꯐꯪꯂꯗꯤ ꯃꯥꯗꯤ ꯁꯣꯏꯍꯟꯗꯦꯅ
ꯎꯝ ꯉ ꯑꯩꯅ ꯌꯦꯡꯕ ꯀꯟꯁꯤ ꯁꯕ ꯃꯥ ꯆꯥꯟꯕ꯭ꯔꯣ ꯑꯩꯅ ꯌꯦꯡꯕ ꯃꯇꯝꯗꯗꯤ ꯉꯁꯤ ꯁꯣꯛꯑꯦꯕ ꯑꯃ ꯑꯅꯤ ꯑꯍꯨꯝꯒ ꯅꯪ ꯌꯦꯡꯕꯣ
ꯌꯦꯡꯉꯤꯅ ꯑꯗꯨ ꯑꯗꯨꯔꯁꯨ ꯃꯥ ꯆꯪꯍꯟꯕꯗꯨꯗꯤ ꯑꯗꯨ ꯃꯥꯗꯤ ꯐꯨꯜ ꯆꯨꯁꯤꯟꯅꯗꯦ ꯄꯨꯜꯁ ꯅꯥꯔꯗꯤ ꯌꯥꯝ ꯆꯪꯍꯟꯒꯅꯤ
ꯎꯝ ꯀꯌꯥ ꯆꯟꯕ꯭ꯔꯃꯥ
ꯑꯃ
ꯑꯃ ꯀꯠꯇ ꯌꯥꯏ ꯃꯐꯥꯎ ꯆꯟꯕ ꯉꯝꯔꯣꯏ ꯑꯩꯈꯣꯏꯁꯅ ꯍꯥꯏꯔꯗꯤ ꯑꯩꯈꯣꯏꯕꯨ ꯁꯤꯟꯅꯔꯗꯤ ꯑꯃ ꯐꯥꯎ ꯆꯟꯕ ꯉꯝꯃꯣꯏꯕ
ꯅꯪꯁꯨ ꯕꯣꯁ ꯅꯕ꯭ꯔꯥ
ꯑꯣ
ꯍꯩꯕ꯭ꯔꯥ
ꯌꯥꯝ ꯄꯥꯡꯕꯅꯦ
ꯁꯞꯇꯤꯇ꯭ꯌꯨꯠꯇ ꯂꯩꯕ꯭ꯔꯥ
ꯎꯝ
ꯚꯣꯁ ꯅꯥꯕ꯭ꯔꯣꯕ ꯅꯪꯁꯨ
ꯑꯣ ꯅꯪꯁꯨ ꯁꯤꯟꯅꯕ꯭ꯔ
ꯎꯝ ꯆꯅꯥꯗꯦ
ꯀꯔꯤꯒꯤ ꯏꯟꯅꯕ ꯌꯥꯏꯅ ꯑꯁ ꯍꯥꯏꯥꯏ ꯇꯗ ꯃꯤ ꯌꯥꯕꯗꯤ ꯄꯦ ꯑ ꯑꯁ ꯍꯧꯖꯤꯛ ꯍꯧꯖꯤꯛ ꯀꯥꯝꯅꯗꯕꯅꯤ ꯑꯗꯨꯝꯁꯨꯅꯥꯏꯅꯦ
ꯑꯍꯣꯏ ꯑꯩꯈꯣꯏꯁꯨ ꯎꯝ ꯑꯩꯈꯣꯏ ꯖꯥꯇꯤꯒꯤ ꯀꯟꯐ꯭ꯔꯦꯟꯁ ꯀꯨꯝꯕꯗꯣ ꯑꯗꯨ ꯁꯤꯅꯌꯦ
ꯎꯝ ꯅ ꯅ ꯍꯥꯏꯒ
ꯎꯝ
ꯃꯤꯗ ꯂ ꯂ ꯀꯔ
ꯍꯣꯏ ꯑꯩꯈꯣꯏ ꯈꯨꯟꯅ ꯉꯝꯕꯅꯦ
ꯑꯣ ꯅꯪꯁꯨ ꯆꯜꯂꯦ ꯍꯥꯏꯅ ꯑꯅꯤ
ꯍꯣꯏ
ꯑꯚꯥꯏ ꯃꯥ ꯂꯩꯀꯣ
ꯅꯪ ꯕꯣꯁꯅꯕ ꯍꯩꯇ꯭ꯔꯣ
ꯑꯩꯗꯤꯦ ꯍꯥꯏꯕ
ꯎ
ꯅꯅꯤꯁꯨꯣ ꯑ
ꯅꯪ ꯑꯃꯥ ꯄꯥꯎ ꯁꯅꯗꯦ
ꯍ
ꯅ ꯑꯗꯨ ꯅꯪꯒꯤ ꯑꯣꯏꯔꯝꯅꯤ
ꯑ
ꯅꯨꯄꯥꯒ ꯆꯞ ꯃꯥꯟꯅꯕꯅꯦ ꯑꯩꯗꯤ
ꯍꯥꯥ
ꯅꯨꯄꯥꯒ ꯆꯞ ꯃꯥꯟꯅꯕꯅꯦꯕ
ꯀꯔꯤꯒꯤ ꯄꯣꯠ ꯁꯥꯟꯅꯗꯕ꯭ꯔꯣ
ꯑꯁ ꯅꯥꯅꯤꯡꯗꯦꯗ ꯃꯤ ꯂꯩ
ꯍꯥꯥ
ꯆꯅꯥꯅꯤꯡꯗꯕ ꯏꯗꯤꯗꯤ
ꯑꯗꯨꯝ ꯂꯩꯌꯦꯅ ꯈꯨꯟ ꯅꯣꯏ ꯈꯨꯟꯈꯣꯏ ꯃꯤ ꯔꯁꯅꯥ ꯕꯒꯥꯟꯗ ꯑꯗꯨꯒꯨꯝꯕꯁꯨ ꯌꯥꯎꯗꯦ
ꯑ ꯑꯩꯈꯣꯏꯗꯤ ꯀꯩꯁꯨ ꯇꯧꯒꯦ ꯈꯔ ꯂꯩ ꯌꯦꯡꯕꯗꯤ ꯌꯦꯡꯉꯦꯕ ꯑꯗꯨꯒ ꯀꯣꯏꯕ ꯆꯠꯄ ꯂꯥꯡꯕ ꯈꯣꯠꯄꯗꯨꯗꯤ ꯅꯝꯕꯔ ꯋꯥꯟꯅꯤ ꯎꯝ ꯍꯦꯝꯗꯤ ꯀꯥꯏ ꯆꯠꯅꯤ ꯅ
ꯍꯌꯦꯡ꯭ꯔꯣ
ꯑꯥꯎ
ꯀꯗꯥꯏꯁꯨ ꯆꯜꯅꯦ
ꯎꯝ ꯆꯠꯂꯨꯅꯦ ꯀꯣꯏꯕ ꯑꯗꯨꯝ ꯆꯂꯅꯦ
ꯍꯥꯥ
ꯀꯣꯏꯕ ꯑꯗꯨꯝ ꯆꯠꯂꯅꯤ ꯅꯨꯃꯥꯟꯅꯕꯤꯁꯤꯡꯒ ꯑꯗꯨꯝ ꯄꯨꯟꯗ꯭ꯔꯣ
ꯎꯝ ꯎꯝ ꯑꯩꯈꯣꯏꯗ ꯁꯟꯗꯦꯒꯨꯝ ꯁꯟꯗꯦꯗ ꯉꯥꯛꯇ ꯄꯨꯟꯕ ꯑꯗꯨꯝ
ꯉꯁꯤ ꯁꯟꯗꯦꯅꯤꯗꯅ
ꯎꯝ ꯍꯣꯏ
ꯎꯝ
ꯁꯟꯗꯦꯗꯗꯤ ꯑꯩꯈꯣꯏ ꯑꯗꯨꯝ ꯁꯤꯡꯖꯨ ꯆꯥꯏꯌꯦꯕ
ꯎ ꯍꯧꯖꯤꯛꯇꯤ ꯉꯁꯤ ꯆꯥꯔꯣꯏꯗ꯭ꯔꯣ
ꯉꯁꯤꯗꯤ ꯆꯥꯛ ꯆꯥꯕ ꯀꯨꯏꯗ꯭ꯔꯤ ꯑꯌꯨꯛꯀꯤ ꯆꯥꯛ ꯆꯥꯕꯗ ꯉꯥꯏꯔꯦ ꯈꯣꯏꯔꯦ
ꯎꯝ ꯄꯨꯡ ꯀꯌꯥꯗ ꯑꯗꯨꯝ ꯆꯥꯟꯅꯕ꯭ꯔꯥ
ꯑ ꯏꯃꯥꯈꯣꯏꯗꯤ ꯉꯁꯥꯏ ꯆꯥꯈ꯭ꯔꯦ ꯑꯩꯗꯣ
ꯎ
ꯋꯥꯔꯦꯡꯕ ꯂꯣꯏꯔꯒ ꯆꯥꯅꯤꯡꯅꯕ
ꯍꯗꯥꯎꯗ ꯂꯧꯅꯤꯡꯡꯗꯤ ꯆꯥꯛ ꯆꯥꯔ ꯂꯧꯅꯦꯗꯤ ꯀꯁ ꯇꯥꯔꯅꯦ ꯑꯝ ꯊꯉ ꯂꯩꯦ
ꯅꯣꯏ ꯂꯤ ꯆꯔꯁꯠꯇꯦ
ꯆꯪꯗꯏꯗꯤ ꯆꯦ ꯆꯠꯀꯦ ꯇꯧꯔꯅꯤꯅ ꯉꯔꯥꯡ ꯑꯥ ꯑꯩ ꯉꯔꯥꯡ ꯅꯨꯡꯗꯥꯡꯗꯣ
ꯎꯝ
ꯍ ꯇꯗ ꯑꯁ ꯐꯣꯟꯣꯟꯒ ꯌꯦꯡꯉꯒ ꯊ ꯊ
ꯅꯪꯒꯤ ꯀꯣꯔꯤꯌꯟ ꯗ꯭ꯔꯃꯥꯒꯨꯝꯕ ꯌꯦꯡꯕ꯭ꯔꯥ
ꯎꯝ ꯏꯅ ꯑꯦꯕꯤꯗ ꯈꯔ ꯆꯪ ꯑꯦꯕꯤ ꯈꯔ ꯆꯪ ꯑꯗꯨꯒ ꯏꯟꯁꯇꯥꯗ ꯑꯃꯨꯛ ꯆꯪ ꯌꯦ ꯌꯦꯅꯤꯡꯗꯤ ꯌꯦꯅꯤꯡ ꯀꯣ ꯇ
ꯃꯣꯕꯥꯜ ꯑ ꯃꯣꯕꯥꯜ ꯏꯁꯅꯕ꯭ꯔꯥ
ꯑ ꯌꯦꯁ ꯅ꯭ꯔꯥ
ꯍꯟꯗꯛꯀꯤ ꯁꯚꯔꯁꯤ ꯌꯥꯗꯦꯅꯦ ꯅꯦꯠꯋꯥꯛꯁꯨ ꯌꯥꯝ ꯆꯠꯂꯦꯅꯦ ꯀꯝꯄ꯭ꯂꯦꯟ ꯌꯥꯝ ꯆꯥꯎ ꯀꯝꯄ꯭ꯂꯦꯟ ꯌꯥꯝ ꯇꯧ ꯭ꯔꯝꯅꯤ
ꯍꯥꯥ
ꯀꯝꯄ꯭ꯂꯦꯟ ꯌꯥꯝ ꯆꯥꯈ꯭ꯔꯕꯅꯦꯕ ꯃꯕꯥꯜꯗꯦꯟꯗꯣ
ꯀꯔꯤ ꯀꯔꯤ ꯇꯧꯕ
ꯅꯦꯠꯋꯥꯛ ꯅꯨꯡꯉꯥꯏꯇꯕꯒꯤ
ꯑꯩꯔꯣ
ꯑꯩꯒꯤꯁꯨ ꯇꯧꯈ꯭ꯔꯕꯅꯦꯕ ꯁꯥꯔꯚꯔꯕꯨ ꯀꯝꯄ꯭ꯂꯦꯟ ꯇꯧꯈ꯭ꯔꯕꯅꯦꯕ ꯂꯣꯏꯅꯃꯛꯀꯤꯤꯅꯦꯕ ꯅꯦꯋꯥ ꯅꯨꯡꯉꯥꯏꯇꯕ ꯁꯕ ꯃꯇꯝꯗ
ꯑꯣꯝꯕ ꯖꯤꯟꯗꯣ
ꯑꯗꯨꯗꯒꯤꯦ ꯍꯧꯖꯤꯛꯇꯤ ꯐꯈ꯭ꯔꯕꯅꯦ ꯉꯔꯥꯡꯅꯒ ꯑꯩ ꯆꯪꯕꯗ ꯌꯥꯝ ꯐꯔꯦ ꯎꯝ